ꯍꯜꯂꯣ
ꯍꯜꯂꯣ ꯍꯜꯂꯣ ꯍꯜꯂꯣ ꯍꯜꯂꯣ ꯇꯥꯕ꯭ꯔꯣ ꯍꯜꯂꯣ ꯍꯜꯂꯣ ꯍꯜꯂꯣ
ꯑꯣ ꯇꯥꯔꯦꯀꯣ
ꯍꯣꯏ ꯇꯥꯏꯌꯦ
ꯑꯣ ꯉꯁꯥꯏ ꯇꯥꯗꯦꯅꯦ
ꯅꯪꯒꯤ ꯀꯣꯟꯣꯟꯗꯣ ꯉꯁꯥꯏ ꯇꯥꯗꯕꯀꯣ
ꯑꯣ ꯑꯩꯁꯨ ꯍꯧꯖꯤꯛꯃꯛꯇ ꯇꯥꯕ ꯅꯪꯒꯤ ꯈꯣꯟꯖꯦꯜꯗꯣ
ꯂꯩꯥꯏꯕꯀꯣ
ꯅꯦ ꯅꯨꯡꯉꯥꯏꯇꯕ ꯃꯥꯜꯂꯦ
ꯍꯃꯥꯏ ꯍꯋꯥ ꯊꯅ ꯂꯣꯡꯁꯨꯨꯒꯅ ꯀꯃ ꯃꯦꯒ
ꯑꯣ ꯆꯤꯡꯗ ꯂꯩꯕ ꯃꯥꯜꯂꯦ ꯑꯗꯨꯗꯤ
ꯇꯪꯈꯥꯏ ꯇꯪꯈꯥꯏꯗ ꯂꯩꯦ ꯇꯝ ꯇꯪꯈꯥꯏ ꯆꯦꯡ ꯇꯪꯈꯥꯏꯅꯦ ꯑꯩꯈꯣꯏ ꯂꯝꯖꯦ
ꯑꯁꯤꯗꯗꯤ ꯑꯩꯁꯨ ꯇꯝꯄꯥꯛꯇ ꯂꯩꯌꯦ ꯁꯤꯗꯗꯤ ꯅꯣꯡ ꯅꯨꯃꯤꯠ ꯑꯗꯨꯝ ꯅꯣꯡ ꯑꯗꯨꯝ ꯍꯥꯡꯉꯤꯗ
ꯎꯝ ꯑꯩꯈꯣꯏꯁꯨ ꯍꯥꯡꯉꯤ ꯑꯗꯨꯕꯨ ꯍꯧꯖꯤꯛꯇ ꯃꯝꯕ
ꯀꯩꯅꯣ ꯅꯦꯠ ꯅꯨꯡꯉꯥꯏꯇ꯭ꯔꯤꯕꯗꯨ ꯅꯣꯡ ꯃꯝꯕꯒꯤ ꯅꯣꯡ ꯇꯥꯕꯒꯤ ꯑꯣꯏꯔꯝꯕ꯭ꯔꯥ
ꯝꯅꯤ ꯖꯤꯑꯣ ꯖꯤꯑꯣꯒꯤ ꯅꯝꯕꯔ ꯄꯥꯏꯕ ꯑꯗꯨꯒꯤꯅꯦ ꯖꯤꯌꯑꯣꯁꯦ ꯍꯦꯛꯛꯇ ꯌꯥꯗꯅꯦ ꯋꯦꯗꯔꯗ ꯐꯣꯟꯗ
ꯎꯝ ꯆꯞꯕꯤ ꯆꯥꯔꯕꯣ
ꯆꯥꯛ ꯆꯥꯛ ꯍꯣꯏ ꯆꯥꯈ꯭ꯔꯦꯗ ꯀꯨꯏꯔꯦ ꯗꯤ ꯆꯔꯦ
ꯑꯩ ꯆꯥꯔꯦ ꯍꯣꯏ ꯍꯋꯥꯏꯒ ꯍꯋꯥꯏꯒ ꯑꯂꯨ ꯆꯥꯔꯦꯗ
ꯑ ꯆꯞ ꯃꯥꯟꯅꯩꯅ ꯑꯩꯈꯣꯏꯁꯨ ꯗꯥꯜ ꯆꯥꯏ
ꯍꯥꯎꯕꯅꯤꯗ ꯗꯥꯁꯦ ꯑꯗꯨꯝ ꯆꯥꯏꯔꯏ
ꯑꯗꯨꯝ ꯆꯔꯁꯨ ꯑꯗꯨꯝ ꯌꯥꯏꯗꯗꯥꯗꯤ ꯎ
ꯗꯥꯜꯁꯦ ꯆꯞ ꯃꯟ ꯂꯛꯃꯟꯗꯅꯈꯣ ꯍꯥꯏꯗꯤ ꯑꯁ ꯃꯅꯝꯒ ꯅꯝꯊꯤꯔ ꯉꯝꯈ꯭ꯔꯦꯗꯣ
ꯎꯝ ꯎꯝ
ꯌꯨꯝꯗ ꯂꯩꯌꯦꯦ ꯃꯄꯥꯟꯗ ꯆꯠꯂꯦ
ꯎꯝ ꯑꯗꯨꯝ ꯆꯥꯔꯥꯗ ꯆꯔꯥ ꯑꯃꯗ ꯑꯗꯨꯝ ꯌꯥꯎꯔꯁꯨ ꯑꯗꯨꯝ ꯑꯩꯗꯤ ꯆꯥꯒꯅꯤꯗ ꯑꯗꯨꯝ ꯅꯨꯡꯇꯤ ꯌꯥꯎꯔꯁꯨ ꯑꯗꯨꯝ ꯆꯥꯕ ꯌꯥꯏꯗ ꯎ
ꯊꯥꯎ ꯊꯥꯎꯗ꯭ꯔꯗꯤ ꯅꯆꯥꯗꯕ ꯌꯥꯗꯕꯅꯤꯗ꯫
ꯎꯝ ꯑꯩꯁꯨ ꯑꯩꯗꯤ ꯑꯗꯨꯝ ꯆꯥꯏ ꯆꯝꯐꯨꯠ ꯑꯗꯨꯝ ꯍꯥꯎꯋꯦ꯫ ꯆꯝꯐꯨꯠ ꯐꯨꯠꯔꯒ ꯑꯗꯨꯝ ꯆꯥꯕꯅꯤ꯫
ꯍꫭꯁꯇꯦꯜꯗ ꯀꯔꯤ ꯀ꯭ꯔꯥ ꯑ ꯂꯩꯕ ꯌꯥꯅꯤ ꯑꯗꯨꯗꯤ ꯅꯪꯗꯤ꯫
ꯍꯣꯏ ꯑ ꯑꯩ ꯑꯗꯨꯝ ꯂꯩꯔꯛꯄꯅꯤ ꯍꯣꯏ꯫ ꯍꯣꯁꯇꯦꯜꯒꯨꯝꯕꯗ ꯑꯗꯨꯝ ꯄꯪꯆꯥ ꯆꯥꯕ ꯃꯤꯅꯦꯗ ꯑꯩꯗꯤ꯫
ꯑ
ꯑꯗꯨ ꯆꯥꯅꯤꯡꯗꯦ ꯑꯗꯨ ꯍꯩꯅꯗꯦ ꯍꯥꯏꯕꯒꯨꯝꯕ ꯀꯌꯥ ꯂꯩꯇꯦꯗ꯫ ꯊꯣꯡꯕ ꯃꯨꯜꯂꯗꯤ ꯑꯗꯨꯝ ꯇꯧꯕꯤꯗꯨꯅꯤ꯫
ꯈꯣꯏꯁꯨ ꯂꯩꯗꯤ ꯂꯩꯔꯛꯏꯗ ꯃꯄꯥꯟ ꯆꯠꯂꯔ ꯅꯣꯡ ꯀꯟꯅ ꯇꯥꯒꯦ ꯇꯧꯔꯤꯅꯦ ꯑꯩꯈꯣꯏꯔꯣꯝꯗꯤ꯫
ꯑꯣ
ꯐꯖꯅ ꯁꯥꯔꯝꯕ꯭ꯔ ꯍꯧꯖꯤꯛꯇꯤ ꯃꯥꯝꯂꯛꯈ꯭ꯔꯦ꯫
ꯎꯝ ꯑꯁ ꯁꯤꯗꯗꯤ ꯃꯄꯥꯟ ꯊꯣꯛꯄ ꯌꯥꯗ꯭ꯔꯦꯍꯦ ꯌꯥꯝ ꯁꯥꯔꯦ꯫
ꯎꯝ
ꯃꯣꯔꯅꯤꯡꯗꯗꯤ ꯍꯣꯏ ꯗꯥꯛꯀ ꯂꫭꯡꯅꯕ ꯍꯧꯖꯤꯛꯇꯅꯦ꯫ ꯃꯥ ꯃꯥ ꯀꯔꯃꯃꯣ ꯅꯣꯡꯀꯥ‌ꯅꫭꯡ ꯅꯣꯡ ꯇꯥꯒꯦ ꯇꯧꯔꯤꯁꯤ
ꯎꯝ ꯀꯔꯤ ꯀꯔꯤ ꯍꯣꯅꯥ ꯂꯩꯕ꯭ꯔꯣ ꯍꯧꯖꯤꯛꯀꯥꯟ꯫
ꯑꯁ ꯈꯣꯏꯗꯤ ꯄꯪꯇꯧꯗꯗꯣ ꯇꯧꯕ ꯃꯤꯅꯤꯗ ꯑꯩꯈꯣꯏꯗꯤ꯫ ꯊꯕꯛ ꯂꯩ ꯂꯩꯕꯥ
ꯑꯗꯨꯅꯕꯨ ꯐꯕꯅꯤ ꯅꯨꯡꯉꯥꯏꯕꯅꯤ ꯑꯗꯨꯁꯨ ꯊꯕꯛ ꯑꯃꯗ ꯑꯗꯨꯝ ꯇꯧꯔ ꯂꯩꯁꯨ ꯅꯨꯡꯉꯥꯏ ꯇꯕꯅꯤ ꯕꯣꯔꯤꯡ ꯆꯨꯕꯅꯤ꯫ ꯑꯃꯥꯗꯨ ꯑ ꯎꯝ
ꯀꯔꯃꯦꯟꯒꯤ ꯊꯕꯛ ꯆꯠꯈꯤꯔꯗꯤ ꯂꯧꯁꯨ ꯁꯨꯔꯤ ꯆꯤꯡꯁꯨ ꯆꯠꯂꯤ ꯀꯔꯤ ꯔꯥ꯫ ꯂꯩ ꯂꯩ ꯄꯩꯁꯥ ꯄꯤ ꯐꯗꯤ
ꯎꯝ
ꯅꯥꯡꯗꯤ ꯀꯔꯤ ꯍꫭꯠꯅꯔꯤꯒꯦ꯫
ꯑꯩ ꯑꯩꯁꯨꯅꯤꯅꯦ ꯍꯧꯖꯤꯛꯀꯥꯟꯗꯤ ꯊꯕꯛ ꯀꯩꯝꯇ ꯇꯧꯗ꯭ꯔꯦꯗ꯫ ꯃꯄꯥꯟꯗ ꯉꯥꯏꯍꯥꯛ ꯊꯕꯛ ꯄ꯭ꯔꯥꯏꯚꯦꯠ ꯊꯕꯛ ꯈꯔ ꯇꯧꯔꯨꯔ ꯌꯨꯝꯗ ꯍꯜꯂꯛꯔꯒ ꯈꯔ ꯄꯣꯊꯥꯒꯦꯅ ꯇꯧꯔꯤ꯫
ꯑꫭ
ꯊꯕꯛ ꯁꯨ ꯁꯨꯅꯤꯡꯗ꯭ꯔꯦꯗ꯫
ꯃꯄꯥꯟꯗ ꯅꯥ ꯆꯠ ꯖꯥꯁꯦ ꯇꯜꯂꯛꯈ꯭ꯔꯦꯅꯦ ꯑꯈꯣꯏꯗꯤ꯫ ꯆꯠꯐꯝ ꯅꯨꯡꯉꯥꯏꯕꯗꯨꯗꯀꯣ꯫
ꯒꯤ ꯃꯑꫭꯡꯗ ꯑꫭꯏꯔꯝꯒ ꯗꯃꯥꯏꯅ ꯁꯠꯇꯗꯃꯥꯏꯅ ꯇꯧꯅꯤꯡꯔꯦꯕ꯫
ꯂꯝꯕꯤ ꯆꯜꯂꯤꯔꯣ ꯍꯧꯖꯤꯛ꯫
ꯃꯥꯅꯦ ꯂꯝꯕꯤ ꯆꯠꯇꯦ ꯅꯣꯡ ꯅꯣꯡꯗ ꯇꯥꯒ ꯍꯥꯏꯕ ꯐꯤꯔꯣꯟ ꯂꯧꯁꯜꯂꯨꯕꯅꯤꯗ꯫
ꯑꫭ ꯅꯪꯒꯤ ꯕꯦꯛꯒ꯭ꯔꯥꯎꯟꯗꯣ ꯈꯔ ꯇꯥꯕ ꯑꯗꯨꯒꯤꯅꯤꯗ꯫ ꯎꯝ
꯭ꯔꯥꯎꯁꯤ ꯑꯗꯤ ꯍꯥꯏꯕ꯭ꯔꯣ ꯄꯣ ꯑꯩꯁꯦ
ꯎꯝ ꯑꯗꯨꯗ ꯗꯤꯁꯇꯥꯔꯕ ꯑꯣꯏꯔꯗꯤ ꯑꯗꯨꯝ ꯌꯥꯔꯕ ꯍꯣꯔꯦꯟ ꯎꯝ ꯀꯣꯟꯅ ꯆꯥꯁ ꯑꯗꯨ ꯋꯥꯔꯤꯔꯒꯤꯗ
ꯑꯩꯗꯤ ꯀꯨꯏꯗ꯭ꯔꯤꯅꯦ ꯌꯥꯎꯕ ꯉꯁꯤꯈ ꯉꯥꯏꯔꯤꯦ
ꯑꯣ ꯅꯍꯥꯟꯗꯤ ꯌꯥꯎꯔꯑꯕꯅꯤ ꯑꯦꯛꯁꯄꯤꯔꯤꯌꯦꯟꯁ ꯑꯗꯨꯝ ꯂꯩꯈ꯭ꯔꯕ
ꯁꯤꯗ ꯍꯥꯏ ꯍꯥꯏꯕ ꯌꯥꯗꯦ ꯑꯗꯨꯗꯤ ꯁꯤꯒꯤ ꯃꯔꯝꯅ ꯈꯤꯇꯪ ꯈꯤꯇꯪꯗꯤ
ꯌꯥꯗꯦ ꯍꯧꯖꯤꯛ ꯏꯕꯥꯅꯤ ꯋꯥꯔꯤ ꯁꯥꯔꯁꯨ ꯌꯥꯗꯕ ꯌꯥꯏ ꯈꯪꯗꯦꯗ ꯑꯩ ꯌꯥꯝ ꯎꯝ ꯌꯥꯝꯅꯁꯨ ꯈꯪꯖꯤꯟꯕ ꯅꯠꯇꯦꯗ ꯑꯗꯨꯕꯨ ꯈꯪꯗꯦ ꯍꯣꯔꯦꯟ ꯌꯦꯡꯉꯨꯁꯤ ꯅꯨꯡꯉꯥꯏꯗꯤ ꯅꯨꯡꯉꯥꯏꯕꯅꯦ ꯅꯨꯡꯉꯥꯏꯕꯅꯦ ꯑꯗꯨꯝ ꯑꯩꯈꯣꯏ ꯐꯣꯟ ꯇꯧꯔꯒ ꯅꯨꯡꯉꯥꯏꯕꯅꯦ ꯍꯧꯖꯤꯛ ꯀꯩꯅꯣ ꯅꯪ ꯁꯤ ꯀꯌꯥ ꯆꯍꯤ ꯀꯌꯥꯒꯨꯝꯕꯗꯤ ꯁꯨꯕ꯭ꯔꯣ ꯁꯨꯔꯦ
ꯑꯩꯈꯣꯏꯗꯤ ꯊꯥꯔꯇꯤ ꯄ꯭ꯂꯁ ꯅ ꯑꯣꯏꯅ ꯆꯠꯈ꯭ꯔꯦꯅꯦ
ꯑꯣ ꯑꯩꯁꯨ ꯊꯥꯔꯇꯤ ꯈꯤꯇꯪ ꯍꯦꯟꯕ ꯃꯥꯜꯂꯦ ꯑꯩꯁꯨ ꯂꯦꯡꯒꯥꯅꯤꯅꯦ ꯑꯗꯨꯗꯤ
ꯑꯗꯨ ꯈꯤꯇꯪꯗ ꯅꯠꯇ꯭ꯔꯦꯗ ꯌꯥꯝ ꯍꯡꯈ꯭ꯔꯦ ꯇꯪꯈꯥꯏ ꯍꯦꯟꯈ꯭ꯔꯦꯕ ꯊꯥꯔꯇꯤ ꯄ꯭ꯂꯁꯇꯣ
ꯑꯗꯨꯗꯤ ꯂꯧꯍꯣꯡꯈ꯭ꯔꯕꯣ ꯅꯨꯄꯤ ꯂꯩꯈ꯭ꯔꯕꯣ
ꯅꯨꯄꯤ ꯂꯩꯇ꯭ꯔꯦ ꯀꯟꯅ ꯊꯤꯔꯤꯌꯦ ꯐꯪꯗꯕ
ꯐꯪꯒꯅꯤ ꯁꯤꯗ ꯆꯥꯟꯁ ꯂꯧꯔꯣꯅ
ꯁꯟꯁꯤꯁꯨ ꯌꯥꯝ ꯋꯥꯡꯉꯦ ꯁꯤꯗ ꯇꯣꯏꯅ ꯍꯣꯏ ꯇꯣꯏꯅ ꯋꯥꯔꯤ ꯁꯥꯟꯅꯔꯛ ꯇꯧꯕ ꯑꯗꯨ ꯅꯀꯣ
ꯑꯁꯦꯡꯕꯅꯦ ꯑꯗꯨꯝ ꯁꯤꯗꯁꯨ ꯌꯥꯝꯅ ꯀꯩꯅꯣ ꯀꯔꯤ ꯍꯥꯏꯁꯤꯔ ꯈꯨꯗꯣꯡꯆꯥꯥꯕ ꯑꯃꯣꯏ ꯈꯨꯗꯣꯡꯆꯥꯥꯕ ꯑꯃ ꯂꯧ ꯍꯣꯏ ꯐꯒꯤ ꯅꯠꯇ꯭ꯔꯦ ꯁꯤꯁꯦ ꯎꯝ ꯑꯩꯁꯨ ꯇ꯭ꯔꯥꯏ ꯇꯧꯔꯤ ꯀꯟꯅ
ꯇꯧꯁꯤ ꯇꯧꯁꯤ ꯃ
ꯇꯧꯁꯤ ꯭ꯔꯨꯞꯇ ꯃꯦꯁꯦꯁ ꯀꯗꯤ ꯂꯑꯣ ꯑꯣꯏꯔꯦꯍꯦ ꯁꯤꯤꯡꯃꯒ ꯑꯃꯄꯣꯠꯇ ꯍꯦ
ꯃꯦꯠ ꯍꯥꯡꯃꯒꯗꯤꯦꯡ ꯇꯦꯡ ꯇꯣꯡ ꯇꯦꯡ ꯇꯣꯡ ꯇꯦꯡ ꯇꯣꯡ ꯂꯣꯏꯔꯦ
ꯎꯝ ꯃꯤ ꯌꯥꯝꯈ꯭ꯔꯦ ꯑꯩꯈꯣꯏ ꯍꯥꯟꯅ ꯆꯪꯂꯛꯄ ꯃꯇꯝꯗꯗꯤ ꯑ ꯀꯩꯅꯩꯅꯣ ꯏꯇꯤꯒꯨꯝꯕ ꯈꯛꯇꯪ ꯂꯩꯔꯝꯕꯅꯦ ꯍꯧꯖꯤꯛꯇꯤ ꯍ ꯊ꯭ꯔꯤ ꯍꯟꯗ꯭ꯔꯦꯗ ꯍꯦꯟꯕ ꯃꯥꯜꯂꯦꯕꯣ ꯈꯪꯗꯦ ꯑꯩ ꯑꯈ꯭ꯔꯦ ꯅꯣꯏ ꯆꯪꯂꯉꯛꯄ ꯇꯤꯝꯗꯣ ꯅꯣꯏꯒꯤ ꯈꯣꯡꯕꯨ ꯌꯥꯝꯃꯤꯕ ꯍꯟꯗꯛ ꯆꯪꯉꯛꯄꯗꯨ
ꯑ
ꯎꯝ ꯌꯨꯝ ꯌꯨꯝꯗ ꯀꯔꯤ ꯀꯔꯤ ꯇꯧꯔ ꯂꯩꯕ꯭ꯔꯣ ꯍꯧꯖꯤꯛꯀꯥꯟꯗꯤ
ꯂꯧꯁꯦ ꯍꯌꯦꯡꯥ ꯀ꯭ꯔꯦꯒ꯭ꯔꯥ ꯆꯠꯀꯦꯍꯥꯟ ꯑꯗꯨꯃꯥꯏꯅ ꯇꯧꯔꯤꯕ
ꯎꯝ ꯀꯔꯤ ꯂꯧꯑꯣꯕ꯭ꯔꯣ ꯀꯩꯅꯣ
ꯑ ꯐꯧꯒꯤꯅꯦ ꯑꯩꯣꯏ ꯐꯧꯅꯦ ꯀ꯭ꯔꯣꯞꯀꯤꯅꯦ ꯍꯣꯏꯗꯣ ꯅꯨꯃꯤꯠ ꯇꯔꯥꯃꯉꯥ ꯁ ꯎꯗ꯭ꯔꯗꯤꯀꯣ ꯅꯨꯅꯥꯄꯤ ꯗꯔꯀꯥꯞ
ꯎ ꯑꯣ ꯅꯨꯄꯤ ꯀꯩꯅꯣ ꯇꯧꯕ ꯍꯧꯔꯦꯀꯣ ꯅꯨꯄꯤ ꯑꯃꯨꯛ ꯍꯧꯔꯦꯅꯀꯣ
ꯍꯣꯏ ꯐꯧꯗꯣ ꯍꯦꯛ ꯍꯨꯟꯅꯤꯡꯕ ꯇꯥꯏꯃꯤꯡꯗ ꯅꯨꯃꯤꯠ ꯇꯔꯥꯥ ꯇꯔꯥ ꯃꯉꯥ ꯇꯔꯥ ꯑꯗꯨꯃꯥꯏꯅ ꯀꯥꯞꯣꯏꯅꯦꯕ
ꯎꯝ
ꯀ ꯊꯥꯏ ꯊ ꯀ